ꯇꯥꯕ꯭ꯔꯣ
ꯇꯥꯕ꯭ꯔꯣ
ꯇꯥꯏ
ꯑ ꯆꯪ ꯆꯥꯔꯕꯣ
ꯍꯣꯏ ꯆꯥꯛ ꯆꯥꯈ꯭ꯔꯦ
ꯀꯔꯤ ꯃꯊꯦꯜ ꯆꯥꯒꯦ
ꯁꯤꯗꯤ ꯌꯦꯟꯁꯥ ꯆꯥꯏꯌꯦ ꯅꯪꯗꯤ ꯆꯥꯛ ꯆꯥꯔꯕꯣ
ꯑꯩ ꯏꯆꯥ ꯆꯥꯔꯦ ꯌꯦꯟ
ꯅꯪꯗꯤ ꯀꯔꯤ ꯌꯦꯟꯁꯥꯡ ꯆꯥꯒꯦ ꯍꯣꯏ ꯍꯥꯎꯋꯦ ꯅꯪꯗꯤ ꯀꯔꯤ ꯀꯔꯤ ꯆꯥꯒꯦ
ꯑꯩꯗꯤ ꯉꯁꯤ ꯑꯛꯁꯥꯗ ꯑꯣꯔꯥꯏꯔꯨꯔꯦ
ꯑꯣ ꯑꯗꯨꯗꯤ ꯑꯣꯛꯁꯥ ꯆꯥꯕꯒꯤ ꯌꯥꯝ ꯅꯨꯡꯉꯥꯏꯔꯕꯝꯅꯤꯀꯣ ꯉꯁꯤꯗꯤ
ꯆꯤꯟꯗꯗꯤ ꯌꯥꯝ ꯅꯨꯡꯉꯥꯏꯌꯦ ꯍꯛꯆꯥꯡꯗꯗꯤ ꯌꯥꯝ ꯏꯂꯨꯝ ꯂꯨꯝꯃꯦ ꯎ
ꯑꯣꯏꯔꯕꯝꯅꯤꯀꯣ ꯆꯤꯟꯗ ꯍꯥꯎꯕꯁꯦ ꯍꯛꯆꯥꯡꯗꯗꯤ ꯅꯨꯡꯉꯥꯏꯇꯦ ꯍꯥꯏꯕꯅꯦ
ꯑꯥ ꯑꯗꯨ ꯃꯥꯅꯦ ꯀꯔꯤ ꯇꯧꯕ ꯆꯤꯟꯟꯅꯗꯤ ꯅꯣꯐꯦꯠꯣꯐꯠ ꯅꯣꯐꯦꯠ ꯅꯨꯣꯐꯦꯠ
ꯅꯣꯛꯐꯦ ꯅꯣꯛꯐꯦ ꯇꯧꯔꯒꯦ ꯌꯥꯝ ꯌꯥꯝ ꯆꯥꯒ ꯇꯧꯔꯕꯅꯤ
ꯍꯣꯏ ꯆꯥꯒ ꯇꯧꯕꯅꯤ
ꯅꯧ ꯆꯨꯕ꯭ꯔꯥ ꯅꯣꯏꯔꯣꯝꯗ
ꯍꯣꯏ ꯆꯨꯦ ꯅꯣꯏꯔꯣꯝꯗꯨꯗꯤ ꯆꯨꯕ꯭ꯔꯥꯅꯣ
ꯅ ꯍꯖꯤ
ꯑꯣ ꯍꯧꯖꯤꯛꯇꯤ ꯆꯨꯗ꯭ꯔꯦ ꯉꯁꯥꯏ ꯆꯨꯕꯔꯣ
ꯑꯣ ꯉꯁꯥꯏ ꯑꯦ ꯉꯥꯒꯨꯝꯕ ꯐꯥꯔꯝꯃꯒꯗ꯭ꯔꯥ
ꯅꯪꯗꯤ ꯀꯩ ꯇꯧꯔꯒ ꯂꯩꯒꯦ ꯉꯁꯤ ꯆꯨꯞꯄ
ꯑ ꯉꯁꯤ ꯀꯣꯚꯤꯠ ꯇꯧꯕꯀꯣ
ꯑꯣ ꯎꯝ ꯐꯖꯔꯦ
ꯍꯥꯥ
ꯑꯗꯨꯃꯥꯏꯅ ꯉꯥꯡꯕ ꯌꯥꯕ꯭ꯔꯣ ꯇꯥꯕ꯭ꯔꯣ
ꯑꯦꯕꯤ
ꯌꯥꯒꯦꯔꯣ ꯌꯥꯕ꯭ꯔꯣ ꯅꯪ ꯅꯦꯠꯋꯥꯛꯁꯦ ꯐꯖꯗꯕ ꯃꯥꯜꯂꯦ ꯀꯣ ꯅꯪꯒꯤ ꯀꯣꯜ ꯇꯧ ꯑꯖꯁ ꯑꯣꯐ